ꯍꯜꯂꯂꯣ
ꯀꯩꯗꯧꯔꯤꯒꯦ ꯗꯨꯛ ꯍꯥꯔꯕꯣ
ꯆꯥꯗ꯭ꯔꯤ ꯍꯧꯖꯤꯛ ꯇꯨꯝꯕ ꯍꯧꯒꯣꯞꯇ ꯉꯥꯏꯔꯦ
ꯀꯥꯔꯤ ꯍꯧꯖꯤꯛ ꯇꯨꯝꯕ ꯍꯧꯒꯠꯂꯛꯄꯗꯨ ꯉꯥꯏꯔꯤꯕ
ꯑ ꯕꯣꯜ ꯌꯦꯡꯕꯒꯤꯕꯦꯝꯃꯥ
ꯑꯣ ꯕꯣꯜꯗꯣ ꯐꯖꯕ꯭ꯔꯣ ꯐꯖꯗꯦ ꯍꯥꯏꯗ
ꯐꯖꯩꯗ ꯁꯤ ꯅꯪ ꯌꯦꯡꯁꯨ ꯌꯦꯡꯗ꯭ꯔꯒ
ꯐꯖꯠ ꯑꯩ-ꯑꯩ ꯌꯦꯡꯉꯦ ꯍꯥꯏꯗꯦꯗꯅ ꯐꯖꯗꯦ ꯍꯥꯏ -ꯍꯥꯏꯗꯨꯗꯤ ꯑꯩꯅ ꯀꯔꯤꯒ-ꯀꯔꯤꯅꯣ ꯒꯥꯅꯥꯒ
ꯑꯥꯔ-ꯑꯥꯔꯖꯦꯟꯇꯤꯅꯥꯒ ꯀꯩꯅꯣꯅꯦ ꯑꯗꯨ ꯀꯟꯇ꯭ꯔꯤ ꯃꯃꯤꯡꯗꯣ ꯑꯅꯧꯕꯅꯦ ꯑꯃꯨꯛ ꯀꯥꯎꯔꯦ ꯑꯗꯣ ꯍꯧꯖꯤꯛꯁꯨ ꯑꯃꯨꯛ ꯁꯥꯟꯅꯩ ꯈꯥꯅꯥꯒ ꯀꯣꯂꯣꯕꯤꯌꯥ
ꯑꯣ ꯀꯥꯔꯤꯗ ꯁꯞꯄꯣꯔꯠ ꯑꯔꯖꯦꯟꯇꯤꯅꯥ ꯉꯝꯒ꯭ꯔꯥꯕꯣ
ꯔꯗ ꯉꯝꯈ꯭ꯔꯦ ꯒꯣꯜ ꯑꯍꯨꯝꯅꯤ ꯑꯗꯩ ꯇꯤꯝ ꯑꯃꯗꯅ ꯒꯣꯜ ꯑꯅꯤ
ꯆꯥꯛ ꯈꯤꯇꯪ-ꯈꯤꯇꯪ ꯉꯥꯏꯗ ꯒꯣꯜ ꯑꯍꯨꯝꯗꯨꯗꯤ ꯑꯥ ꯃꯦꯁꯤꯅ ꯑꯃꯨꯛ
ꯃꯤꯁꯤꯅꯒ ꯑꯃ ꯑꯗꯩ ꯃꯤ ꯑꯅꯤꯅꯒꯣ ꯑꯃ ꯑꯃ
ꯑꯣ ꯅꯨꯡꯉꯥꯏꯍꯧꯔꯦ ꯅꯪꯗꯤ ꯃꯩꯁꯤ ꯀꯔꯤ
ꯑꯩꯗꯤ ꯔꯣꯅꯥꯜꯗꯣꯅꯤꯗ ꯃꯦꯁꯤ ꯅꯠꯇꯦꯍꯦ
ꯑꯁ ꯆꯞ ꯃꯥꯟꯅꯩꯗ ꯑꯩꯁꯨ ꯃꯦꯁꯤ ꯅꯠꯇꯦ ꯃꯦꯁꯤꯁꯦ ꯍꯩꯅꯗꯦꯀꯣ
ꯃꯦꯁꯤꯗꯤ ꯑꯩ ꯄꯨꯟꯁꯤꯗ ꯈ꯭ꯋꯥꯏꯗꯒꯤ ꯄꯣꯠꯆꯕꯅꯦ
ꯀꯔꯤꯒꯤꯅꯣ ꯍꯥꯏꯁꯦ ꯅꯣꯏꯅꯕꯥꯅꯤ ꯃꯦꯁꯤꯔꯅꯕꯥꯅꯤ ꯈꯠꯅꯕ꯭ꯔꯣ
ꯍꯥ
ꯃꯦꯁꯤꯒ ꯅꯥꯕꯥꯟꯅꯤ ꯈꯠꯅꯕ꯭ꯔꯣ
ꯈꯅꯗꯦ ꯑꯗꯨꯕꯨ ꯃꯥꯒꯤ ꯃꯑꯣꯡ ꯑꯇꯧ ꯑꯇꯣꯞ ꯄꯥꯝꯗꯕ
ꯎꯝ ꯌꯨꯝ ꯊꯪꯅꯕ꯭ꯔꯣ ꯅꯕꯥꯅꯤ
ꯍꯣꯏ-ꯍꯣꯏ ꯌꯨꯝꯊꯥꯃꯦ
ꯃꯥꯏ ꯃꯑꯣꯡ ꯃꯇꯧꯗꯨꯒ ꯃꯥꯏ ꯌꯥꯝ ꯐꯥꯎꯕ꯭ꯔꯥ ꯍꯥꯏꯕ ꯃꯥꯥꯏꯗꯣ
ꯑꯁ ꯁꯥꯊꯤꯗꯅ ꯐꯥꯎꯈ꯭ꯔꯅꯦ ꯃꯥꯒꯤ ꯃꯣꯝ ꯇꯧꯁ
ꯎꯝ ꯑꯗꯨꯒꯤ ꯑꯣꯏꯔꯝꯕꯗꯥꯥꯏꯅꯕꯥꯅꯤ ꯌꯨꯝ ꯈꯔ ꯅꯛꯅꯔꯝꯗꯧ ꯃꯥꯝꯕ ꯅꯪ ꯌꯥꯝ ꯈꯪꯕꯗꯨꯗ
ꯍꯥꯏꯖꯨ ꯍꯥꯏꯕꯅꯦ ꯆꯥꯛ ꯆꯥꯔꯕꯣ
ꯑꯩ ꯆꯥꯛ ꯆꯥꯕ ꯍꯥꯏꯗꯣꯏꯔꯥ ꯆꯔꯥ ꯋꯥꯟꯕ ꯍꯥꯏꯗꯣꯏꯔꯥ ꯑꯈꯣꯏꯗꯤ ꯆꯥꯛꯂꯦꯟꯗꯤ ꯍꯣꯔꯦꯟ ꯄꯨꯡ ꯑꯃꯗ ꯆꯥꯗꯣꯏꯅꯦꯕꯀꯣ
ꯄꯨꯡ ꯑꯃꯗ
ꯑꯥ
ꯑꯦ ꯑꯩꯒꯤ
ꯑꯩ ꯀꯩꯅꯣꯗ ꯂꯩꯌꯦ ꯑꯥ ꯐꯦꯛꯇꯥꯔꯤ ꯑꯃꯗ ꯂꯩꯌꯦ ꯑꯩ
ꯀꯩ ꯐꯤꯇꯔꯤ ꯏꯕꯦꯔ ꯁꯤꯒ ꯁꯤꯤꯇꯔꯤꯗ꯭ꯔꯣ
ꯐꯦꯛꯇꯔꯤ ꯑꯃ ꯂꯩꯌꯦ ꯁꯤꯗ ꯎꯝ ꯈꯪꯗꯦ ꯑꯈꯣꯏꯗꯤ ꯃꯤꯅꯥꯏ ꯑꯣꯏ ꯀꯔꯤꯑꯣꯏ ꯂꯩꯕꯅꯦ ꯐꯦꯛꯇ꯭ꯔꯤꯗ
ꯑꯦꯁ ꯑꯥꯎ꯭ꯠꯁꯥꯏꯇꯥꯔꯣ
ꯑꯥꯎꯁꯥꯏꯠꯇ ꯅꯠꯇꯦ ꯑꯈꯣꯏꯒꯤ ꯁꯥꯅꯥ-ꯁꯅꯥ ꯂꯩꯕꯥꯛ
ꯑꯣ ꯁꯅꯥ ꯂꯩꯕ ꯑꯥꯁ ꯏ꯭ꯁꯃꯥꯠ ꯁꯤꯇꯤꯗ꯭ꯔꯥ
ꯑꯥꯎ
ꯑꯗꯨꯗꯤ ꯌꯥꯏꯅꯦ ꯑꯗꯨꯗꯤ ꯏ꯭ꯁꯃꯥꯔꯠ ꯁꯤꯇꯤꯗ ꯂꯩꯕ ꯅꯨꯡꯉꯥꯏꯕꯅꯦ
ꯌꯥꯎꯒꯦꯔꯣ
ꯑꯩꯁꯨ ꯑꯗꯨꯝ ꯌꯥꯎꯕꯅꯦ ꯃꯤꯅꯥꯏ ꯑꯣꯏꯔꯒ ꯏ꯭ꯁꯃꯥꯔꯠ ꯁꯤꯇꯤꯗ ꯍꯟꯗꯛꯇꯤ ꯊꯕꯛ ꯂꯩꯕꯒꯤ ꯑꯃꯨꯛ ꯌꯨꯝ ꯍꯜꯂꯛ ꯄꯨꯈꯠꯛꯄ ꯑꯗꯨꯒꯤꯅꯤ ꯉꯥꯍꯥꯛ ꯂꯩꯔꯤ ꯑꯃꯨꯛ ꯉꯥꯏꯍꯥꯛ ꯂꯩꯔꯗꯤ ꯑꯃꯨꯛꯀ ꯃꯤꯅꯉꯥꯏꯒꯤ ꯊꯕꯛ ꯑꯃꯨꯛ ꯂꯥꯛꯇꯣꯏꯒꯤꯅꯤ
ꯂꯥꯎ-ꯂꯎ-ꯂꯥꯎ-ꯂꯥꯎ ꯑꯩ ꯆꯩꯖꯥꯎ ꯑꯃ ꯄꯥꯏꯔꯥ ꯉꯥꯏꯔꯝꯒꯦ ꯅꯣꯡ ꯆꯨꯗ꯭ꯔꯣ ꯅꯣꯏꯗ
ꯍꯟꯗꯛ ꯅꯣꯡ-ꯅꯣꯡ-ꯅꯤ ꯑꯍꯨꯝꯗꯤ ꯅꯣꯡ ꯂꯦꯞꯈ꯭ꯔꯦ ꯑꯗꯨꯗꯤ ꯑꯁ ꯅꯨꯡꯁꯥꯅ ꯅꯨꯡꯁꯥ ꯑꯃ ꯑꯁ ꯂꯣꯏꯔꯦꯍꯦ
ꯑꯩꯈꯣꯏ ꯑꯩꯈꯣꯏꯗ ꯁꯤꯗꯗꯤ ꯍꯧꯖꯤꯛ ꯅꯣꯡ ꯆꯨꯏꯌꯦ
ꯑꯩꯈꯣꯏ ꯁꯨꯋꯥꯏꯗꯗꯤ ꯅꯣꯡ ꯆꯨꯗꯦ ꯈꯪꯗꯦ ꯍꯣꯔꯦꯟꯦꯟ ꯑꯃꯨꯛꯀ ꯆꯨꯗꯣꯏꯔꯥ ꯍꯧꯖꯤꯛꯇꯤ ꯅꯨꯡꯁꯥꯒ ꯀꯜꯂꯦ ꯑꯥ ꯅꯨꯡꯁꯤꯠꯁꯨ ꯀꯜꯂꯦ ꯅꯨꯡꯉꯥꯏ
ꯑꯣ ꯅꯨꯡꯁꯥ ꯁꯥꯔꯒ ꯅꯨꯡꯁꯤꯠ ꯌꯥꯝ ꯀꯟꯅ ꯁꯤꯠꯄꯤꯗꯣ ꯏꯪꯗꯤ ꯏꯪꯉꯥꯒ ꯃꯨꯗꯤ ꯃꯨꯁꯟꯕꯅꯤꯀꯣ ꯑꯗꯨꯒꯨꯝꯕꯗꯣ
ꯑꯥ
ꯅꯨꯡꯁꯥ ꯃꯔꯛꯇ ꯆꯠꯂꯨꯁꯨ ꯅꯨꯡꯁꯤꯠꯇꯨꯅ ꯏꯪꯉꯕꯅꯤꯅ ꯑꯗꯨꯝ ꯁꯥꯗꯧ ꯁꯥꯔꯝꯗꯧ ꯃꯥꯟꯗꯕ ꯑꯗꯨꯒ ꯎꯔꯨꯝꯗ ꯑꯃꯨꯛ ꯆꯪꯈ꯭ꯔꯀꯥꯟꯗꯗꯤ ꯁꯟꯕꯥꯟ ꯌꯥꯝ ꯇꯧꯒꯟꯕꯅꯦ
ꯑꯥ ꯁꯤꯒꯨꯝꯕ ꯋꯦꯗꯔ ꯁꯤ-ꯁꯤꯗꯤꯅꯦ ꯅꯨꯄꯤ ꯑꯃꯒꯤ ꯈꯨꯗꯥꯡ ꯇꯞ ꯄꯥꯏꯔꯒꯀꯣ ꯗꯦꯠ ꯆꯠꯄ ꯅꯨꯡꯉꯥꯏꯝꯅꯤ
ꯆꯠꯄ ꯁꯔꯨꯛꯇ ꯈꯨꯗꯥꯡꯗꯣ ꯄꯥꯏꯕꯨ ꯄꯥꯏꯔꯒꯗꯤ ꯆꯦꯟꯕ ꯀꯩꯗꯧꯏ
ꯑꯁ ꯍꯣꯏ ꯇꯨꯝꯅꯗꯨꯨꯝ ꯆꯦꯟꯕꯕꯨꯗꯤ ꯌꯥꯏꯌꯦꯕ ꯑꯗꯨꯕꯨ
ꯆꯨꯝꯅ ꯑꯗꯨꯝ ꯆꯦꯟꯅ ꯆꯨꯝꯅ ꯑꯗꯨꯝ ꯆꯦꯟꯅꯕꯩꯅꯤꯅꯦ
ꯌꯨꯝ ꯀꯩ ꯄꯨꯁꯤꯜꯂꯛꯄ ꯈꯨ ꯁꯤ ꯑꯗꯨꯗꯤ ꯑꯗꯨꯗꯨꯗꯤ ꯐ ꯇ ꯍꯥꯏ ꯍ
ꯌꯨꯝꯗ ꯅꯨꯄꯤ ꯑꯉꯥꯡꯅ ꯉꯥꯏꯗꯤ ꯉꯥꯏꯔꯝꯃꯅꯤ ꯃꯁꯤ ꯍꯧꯖꯤꯛ ꯄꯥꯈꯪ ꯁꯥꯥꯗꯅ ꯉꯥꯡꯉꯤꯁꯦ ꯍꯧꯔ ꯅꯤꯝ ꯍꯜꯂ ꯄꯄ ꯄꯄ
ꯅꯨꯄꯤ ꯑꯉꯥꯡꯒ ꯂꯩꯔꯗꯤ ꯁꯨꯃꯥꯏꯅ ꯕꯣꯜ ꯌꯦꯡꯉꯥꯒ ꯂꯩꯔꯝꯃꯣꯏ
ꯅꯨꯄꯥꯅꯤꯅꯦ ꯅꯨꯄꯥꯅꯤꯅꯦ ꯑꯗꯨꯕꯨꯗꯤ ꯅꯨꯄꯤ ꯑꯉꯥꯡ ꯂꯩꯕ ꯃꯤꯅ ꯕꯣ ꯌꯦꯡ ꯌꯥꯗꯦ ꯍꯥꯏꯕ ꯂꯩꯇ ꯇꯅꯦ
ꯑꯥ-ꯑꯩꯗꯤ ꯍꯧꯖꯤꯛ ꯂꯩꯔꯤꯁꯦ ꯑꯩ ꯌꯨꯝ ꯅꯠꯇꯦ ꯑꯩ ꯏꯃꯥꯟꯅꯕꯒꯤ ꯌꯨꯝꯗꯅꯦ ꯑꯩꯈꯣꯏ ꯌꯨꯝ ꯃꯅꯥꯛꯇ ꯑꯗꯨ ꯌꯦꯡꯉꯤꯅꯦ
ꯑꯣ
ꯃꯥ-ꯃꯥꯖꯨ ꯍꯧꯖꯤꯛ-ꯍꯧꯖꯤꯛ ꯀꯨꯝꯕ ꯍꯧꯒꯠꯇ꯭ꯔꯤ ꯑꯩꯅ ꯈꯔ ꯉꯟꯅ ꯍꯧꯒꯠꯄ
ꯏꯁ ꯍꯣꯔꯦꯟ ꯑꯃꯨꯛ ꯕꯥꯔꯣꯗ ꯍꯧꯒꯠꯂꯣ ꯍꯣꯔꯦꯟ ꯑꯍꯤꯡꯒꯤ ꯅꯣꯏꯒꯤꯁꯤꯗꯤ ꯍꯧꯖꯤꯛꯐꯥꯎ ꯇꯨꯝꯕ ꯍꯧꯒꯠꯇ꯭ꯔꯤꯗꯤ ꯏ ꯃꯥꯏ
ꯑꯁ ꯅꯪꯁꯨ ꯈꯜꯂꯨꯅꯦ ꯉꯔꯥꯡ ꯇꯨꯝꯗꯦ ꯑꯗꯨꯝ ꯕꯣꯜ ꯌꯦꯡꯉꯦ ꯑꯥꯂꯥꯚꯦꯟ ꯊꯥꯔꯇꯤꯒꯤ ꯃꯦꯠꯆ ꯑꯗꯥꯏ ꯃꯇꯥꯡꯗ ꯑꯗꯨꯝ ꯀꯩꯩꯅꯣ ꯇꯨꯝ ꯅꯨꯕꯤꯗ ꯄꯨꯡ ꯑꯍꯨꯝ ꯃꯈꯥꯏ ꯑꯗꯨꯝ ꯌꯦꯡꯉꯦ ꯕꯥꯔꯅꯤꯗꯣ ꯄꯨꯡ ꯑꯔꯣ ꯀ ꯍꯦꯜꯂꯤ ꯇꯃꯗꯨ
ꯎꯝ
ꯑꯗꯨ ꯑꯗꯨꯁꯨ ꯑꯗꯨꯁꯨ ꯑꯩ ꯑꯩꯅ ꯍꯥꯏꯕ ꯑꯈꯣꯏ ꯏꯅꯦ ꯈꯣꯏ ꯆꯥꯛ ꯍꯦꯟꯖꯥꯡ ꯊꯣꯡꯕꯒꯤ ꯗꯣꯡ-ꯗꯥꯡ ꯇꯧꯋꯦ ꯌꯥꯗ꯭ꯔꯦ ꯑꯃ ꯍꯒꯣꯜ꯭ꯔꯦ
ꯎꯝ
ꯏ-ꯏꯔꯨꯊꯣꯛꯑꯦ ꯍꯧꯖꯤꯛ ꯅꯨꯡꯁꯤꯠ
ꯒꯨꯗ ꯕꯣꯏ ꯑꯣꯏꯔꯦ ꯎꯝ ꯒꯨꯗ ꯕꯣꯏ ꯑꯣꯏꯔꯦ ꯏꯔꯨꯖꯤꯊꯣꯛꯕ ꯐꯥꯎꯗꯦ
ꯍꯣꯔꯦꯟꯅ ꯑꯃꯨꯛ ꯆꯥꯔ ꯂꯥꯊꯣꯛꯑꯑꯣ ꯑꯃꯨꯛ ꯊꯣꯡ ꯃꯨꯅꯤ ꯉꯥꯏꯍꯥꯛꯄꯪ ꯑꯥ
ꯆꯥꯛꯇꯣꯛꯑꯒ ꯑꯃꯨꯛ ꯇꯨꯝꯗꯣꯏꯕ
ꯍꯣꯔꯦꯟꯁꯨ ꯑꯃꯨꯛ ꯌꯦꯡꯗꯣꯏꯅꯦ ꯍꯥꯏꯕꯗꯤ ꯂꯩꯅ ꯆꯥꯛ ꯆꯥꯊꯣꯛꯑꯒ
ꯀꯔꯤꯅꯣ ꯁꯣꯝꯕꯨ ꯊꯕꯛ ꯑꯝꯇ ꯇꯧꯖꯗ꯭ꯔꯕꯣ ꯍꯥꯏꯁꯦ
ꯉꯁꯤꯗꯤ ꯑꯣꯐꯅꯤꯍꯦ ꯃꯟꯗꯦꯗꯒꯤ ꯑꯃꯨꯛ ꯊꯕꯛ ꯍꯧꯒꯅꯤ
ꯑꯣ ꯑꯩꯗꯤ ꯆꯥꯔꯒ ꯇꯨꯝ ꯆꯥꯔꯒ ꯇꯨꯝ ꯇꯧ ꯂꯩꯔꯤꯗꯤ ꯍꯦꯟꯃꯟꯈ꯭ꯔꯦ ꯊꯕꯛ ꯄꯤꯒꯦ ꯍꯥꯏꯒꯦ ꯇꯧꯕ
ꯏꯁ ꯂꯩꯗꯤ ꯏꯕꯤꯌꯨꯅꯦ
ꯄꯤꯒꯦ ꯄꯤꯒꯦ ꯑꯩ ꯆꯪꯉꯦ ꯀꯨꯏꯔꯦ ꯆꯪꯕ
ꯎꯝ
ꯀꯔꯤꯅꯣ ꯗ꯭ꯔꯨꯠ ꯅꯥꯏꯗꯅ ꯑꯩ ꯃꯤ ꯂꯩꯇꯦ ꯏꯊꯟꯇꯅꯤ ꯏꯃꯥꯟꯅꯕꯤ ꯑꯃ ꯑ ꯁꯨꯝ ꯂꯝꯕꯤ ꯃꯄꯥꯟꯗ ꯑꯗꯨꯝ ꯂꯥꯜꯂꯛꯄ
ꯑꯥ ꯊꯕꯛꯗꯤ ꯄꯨꯡ ꯀꯌꯥꯗ ꯆꯠꯇꯣꯏꯕ
ꯑꯩ ꯑꯩ ꯆꯠꯂꯦ ꯍꯧꯖꯤꯛ ꯑꯣꯞ ꯂꯩꯕꯒꯤꯅꯦ ꯑꯩ ꯍꯧꯖꯤꯛ ꯄꯨꯡ ꯄꯨꯡ ꯑꯃ ꯃꯌꯥꯃꯨꯛ ꯀꯣꯞ ꯂꯩꯕꯀꯣ
ꯍꯧꯖꯤꯛ ꯑꯣꯐ ꯂꯩꯕ
ꯑꯥ
ꯅꯣꯏꯗꯤ ꯊꯥꯗ ꯑꯣꯐ ꯀꯌꯥ ꯀꯌꯥ ꯐꯪꯉꯦ
ꯑꯩ ꯑꯩꯈꯣꯏꯗꯤ ꯑꯩꯈꯣꯏꯒꯤ ꯊꯕꯛꯁꯤꯗꯤ ꯊꯥꯗ ꯐꯪꯕ ꯅꯠꯇꯦꯗ ꯑꯝꯇ ꯐꯪꯕ ꯊꯕꯛ ꯅꯠꯇꯦ ꯑꯩꯈꯣꯏꯗꯤ ꯍꯣꯜ ꯏꯌꯔ ꯍꯣꯜ ꯗꯦ ꯇ꯭ꯋꯦꯟꯇꯤ ꯐꯣꯔ ꯑꯋꯔꯁ ꯕꯤꯖꯤꯒꯤ ꯊꯕꯛꯅꯦ
ꯀꯥꯏ ꯊꯕꯛꯅꯣꯀꯣ ꯑꯗꯨꯗꯤ ꯅꯪꯅ ꯍꯧꯖꯤꯛ
ꯑꯩꯅ ꯇꯧꯔꯤꯕ ꯊꯕꯛꯁꯤꯔꯣ
ꯑꯥ
ꯃꯤꯅꯥꯏꯗꯤ ꯃꯤꯅꯥꯏꯅꯦ ꯑꯗꯣ
ꯃꯤꯅ ꯍꯥꯏꯔꯁꯨ ꯃꯈꯜ ꯃꯈꯜ ꯂꯩꯅ ꯌꯨꯝꯒꯤ ꯃꯤꯅꯥꯏ ꯂꯩ ꯑꯗꯩ ꯀꯩ ꯀꯩꯅꯣ ꯂꯩꯅ
ꯑꯩ ꯌꯨꯝꯒꯤ ꯃꯤꯅꯥ ꯑꯩꯗꯤ ꯅꯠꯇꯦ
ꯑꯗꯨꯗꯤ ꯑꯩꯃꯤꯅꯥꯏꯔꯣ ꯃꯤꯒꯤ ꯃꯤ ꯃꯤꯅ ꯍꯥꯏꯔꯣ ꯑꯗꯨꯗꯤ ꯑꯉꯥꯡ ꯍꯥ ꯑꯁ ꯑꯗꯨꯗꯤ ꯑꯗꯨꯗꯤ ꯍꯥꯏꯔꯒꯤ ꯅꯨꯡꯉꯥꯏ ꯄꯛꯅꯤ ꯑꯗꯨꯗꯤ
ꯀꯔꯤꯅꯣ ꯍꯥꯏꯁꯦ ꯀꯔꯤꯩꯅꯣ ꯁꯤꯕꯨ ꯀꯔꯤ ꯅꯨꯡꯉꯥꯏꯒꯦ
ꯅꯨꯡꯉꯥꯏꯕꯤ ꯅꯨꯡꯉꯥꯏꯕꯗꯤꯉ ꯊꯦꯡꯕꯗꯤ
ꯀꯩ ꯗꯤꯁꯇ꯭ꯛ ꯅ ꯏꯝꯐꯥꯜ ꯏꯁ ꯏꯝꯐꯥꯜ ꯋꯦꯁ ꯔ
ꯏꯝꯐꯥꯜ ꯏꯁꯔ ꯏꯝꯐꯥꯜ ꯋꯦꯁꯔ ꯏꯝꯐꯥꯜ ꯅꯣꯔꯠꯅ ꯁꯥꯎꯠꯅ ꯈ ꯑꯩ ꯂꯩꯔꯤꯖꯦ
ꯑꯣ ꯅꯪ ꯂꯩꯁꯤꯦ ꯑꯗꯨꯗꯤ ꯈꯔ ꯅꯪꯖꯤ ꯂꯥꯛꯏꯁꯦ
ꯑꯩ ꯃꯐꯝ ꯈꯪꯗꯦ
ꯅꯪꯅ ꯍꯧꯖꯤꯛ ꯏꯝꯐꯥꯜ ꯐꯪꯉꯁꯤ ꯀꯩꯅꯣꯝꯇꯅꯦꯕ ꯏꯁꯃꯥꯔꯠ ꯁꯤꯇꯤ ꯀꯣ
ꯑꯥ
ꯑꯣ ꯌꯥꯏ ꯌꯥꯏ ꯑꯗꯨꯝ ꯌꯥꯏ
ꯄꯌꯥꯕꯅꯦꯗꯣ
ꯊꯕꯛꯇꯤ ꯄꯨꯡ ꯀꯌꯥꯗ ꯍꯧꯔꯒ ꯄꯨꯡ ꯀꯌꯥꯗ ꯂꯣꯏꯁꯤꯟꯕ
ꯊꯣꯛꯥꯛꯂꯣ ꯊꯕꯛ ꯄꯨꯡ ꯇꯔꯦꯠꯇ ꯄꯨꯡ ꯇꯔꯦꯠꯀ ꯃꯤꯅꯤꯠ ꯀꯨꯟ ꯁ꯭ꯋꯥꯏꯗ ꯑꯩ ꯆꯠꯂꯅꯤ ꯑꯗꯗꯒꯤꯅ ꯍꯣꯔꯦꯟ ꯄꯨꯡ ꯑꯃ ꯇꯥꯔꯝꯈꯥꯏ ꯕꯥꯔꯣ ꯃꯈꯥꯏ ꯍꯦꯜꯂꯀꯥꯟꯗ ꯄꯨꯡ ꯑꯃ ꯇꯐꯥꯠꯇ꯭ꯔꯤꯀꯥꯟꯗ ꯍꯜꯂꯛꯑꯅꯤ ꯑꯗꯩ ꯆꯥꯛ ꯆꯥꯔꯅꯤ ꯉꯥꯏꯍꯥꯛ ꯄꯣꯊꯥꯔꯅꯤ ꯄꯨꯝ ꯑꯍꯨꯝ ꯁ꯭ꯋꯥꯏꯗꯩ ꯑꯃꯨꯛ ꯍꯧꯔꯅꯤ ꯍꯣꯔꯦꯟ ꯄꯨꯡ ꯅꯨꯡꯗꯥꯡꯒꯤ ꯄꯨꯡ ꯃꯥꯄꯜ ꯇꯔꯥ ꯐꯥꯎ ꯑꯗꯨꯃꯥꯏꯅ
ꯑꯦ ꯂꯧꯔꯦ ꯅꯪ ꯃꯤ ꯅꯅꯥꯉꯦ ꯊꯕꯛꯗꯤ ꯁꯤꯗꯤ ꯃꯤ ꯁꯤꯅꯤꯍꯦ
ꯑꯩ ꯍꯤꯡꯉꯤꯁꯤꯗꯤ ꯁꯤꯗꯔ꯭ꯤ ꯑꯩꯒꯤꯅꯤ ꯀꯣ
ꯑꯗꯨꯁꯨ ꯅꯪ ꯍꯧꯖꯤꯛ ꯍꯤꯡꯕ ꯋꯥꯅꯤ ꯉꯥꯏꯍꯥꯛ ꯑꯗꯨꯝ ꯍꯤꯡꯉꯤ ꯇ ꯇ ꯁꯤꯔꯅꯤ ꯑꯗꯨꯗꯤ
ꯎꯝ ꯑꯩ ꯁꯤꯗꯤ ꯂꯥꯛꯄꯤꯌꯨꯀꯣ ꯁꯁꯨꯃꯥꯏꯅ ꯍꯥꯏꯔꯝꯕꯅꯦꯅ
ꯑꯣꯏ ꯅꯪ ꯅꯪ ꯁꯤꯗꯤ ꯁꯣꯔꯥꯁ ꯑꯣꯏꯕꯤꯒꯤꯗꯨꯗꯤ
ꯑꯧ ꯑꯧ ꯑꯧ ꯂꯥꯛꯑꯣ ꯁꯨꯔꯥꯒꯤ ꯇꯥꯟꯄꯦꯟꯅ ꯄꯤꯖꯅꯕ ꯑꯩ ꯂꯣꯏꯅ ꯊꯝꯒꯦ ꯄꯩꯁꯥ ꯅꯨꯡꯁꯥ ꯂꯣꯏ ꯔꯦꯗꯤꯗ ꯊꯝꯂꯝꯒꯦ ꯄꯦꯟꯅ ꯄꯤꯖꯕꯤꯌꯨꯀꯣꯅ ꯍꯥꯏꯔꯝꯃꯗꯕꯅꯦ ꯑꯩꯅ ꯂꯛꯑꯣ ꯀꯣ
ꯂꯥꯛꯄꯤꯒꯦ ꯍꯣꯏ ꯍꯣꯏ ꯂꯥꯛꯄꯤꯒꯦ
ꯉꯁꯤꯗꯤ ꯀꯩꯀꯩ ꯊꯕꯛ ꯇꯧꯗꯣꯏꯅꯣ
ꯉꯁꯤꯗꯤ ꯈꯗꯪ ꯉꯥ ꯐꯥꯕ ꯆꯠꯁꯤ꯭ꯔꯥ ꯍꯥꯏꯗꯅ ꯈꯜꯂꯤꯗ
ꯎꯀꯥꯏꯗ ꯄꯨꯈ꯭ꯔꯤꯗ ꯇꯨꯔꯦꯟꯗ
ꯑꯩꯈꯣꯏ ꯄꯨꯈ꯭ꯔꯤ ꯌꯦꯡꯉꯦ ꯉ ꯆꯥꯗꯦꯍꯦ ꯇꯨꯔꯦꯟ ꯉꯥꯅꯦ
ꯇꯨꯔꯦꯟꯒꯤ ꯉꯥ ꯊꯥꯔꯛꯎ ꯀꯩꯅꯣ
ꯍꯑꯥꯥ
ꯇꯨꯔꯦꯟꯒꯤ ꯉꯥꯗꯤ ꯍꯥꯎꯕꯅꯦ ꯀꯔꯤ ꯂꯝꯒꯤ ꯇꯨꯔꯦꯟꯅꯣ?
ꯈꯣꯏꯒꯤꯁꯦ
ꯗꯥꯏꯔꯦꯛ ꯍꯥꯏꯗ꯭ꯔꯒꯁꯨ ꯂꯩꯗꯅ ꯑꯗꯨꯒꯤ ꯃꯅꯥꯛꯇ ꯍꯥꯏꯕꯗꯣ
ꯑꯗꯨꯗꯤ ꯑꯩ ꯀꯩꯅꯣ ꯍꯥꯏꯒꯦꯗꯨꯅ ꯈꯪꯂꯔꯣ ꯌꯦꯡꯉꯨꯀꯣ
ꯎꯝ
ꯑꯒꯥ ꯑ ꯊꯣꯛꯑ ꯈꯪꯉꯨꯔꯥ
ꯑꯁ ꯈꯪꯗꯦꯗ
ꯑꯒ ꯈꯪꯗꯦ
ꯑꯒꯥ ꯊꯣꯛꯣꯛꯄ ꯀꯗꯥꯏ ꯀꯔꯤ ꯀꯔꯤ ꯀꯔꯤ ꯂꯝꯒꯦ ꯑꯒꯥ ꯊꯣꯛꯣꯛꯅꯣ
ꯑꯂꯤꯗꯤ ꯀꯨꯪꯕꯔꯥ
ꯂꯤꯡꯇꯥꯗꯤ ꯇꯥꯏ
ꯑꯗꯨ ꯑꯂꯒꯤ ꯃꯅꯥꯗ ꯀꯩꯅꯣ ꯂꯩꯕꯅꯤ ꯑꯒꯥ ꯑꯊꯨꯋꯥ
ꯎꯝ
ꯑ ꯑꯗꯨꯗ ꯑ ꯑꯗꯨꯗꯒꯅꯦ ꯉꯔꯥꯡ ꯅꯍꯥꯟ ꯉꯔꯥꯡ ꯅꯍꯥꯟꯁꯨ ꯐꯥꯏ ꯑꯁ ꯌꯥꯝ ꯍꯥꯎꯋꯦ꯫
ꯎꯝ ꯍꯥꯎꯕꯅꯤ ꯆꯥꯎ ꯆꯥꯎ ꯃꯊꯟꯇ ꯆꯥꯎ ꯆꯥꯎꯅ ꯅꯅꯥꯇꯟꯗ ꯆꯥꯎ ꯍꯣꯔꯦꯟ ꯅꯕꯨꯛ ꯅꯎꯀꯣ
ꯍꯣꯏ ꯍꯣꯏ ꯍꯣꯏ
ꯅꯕꯨꯛ ꯅꯥꯎ ꯑꯩꯒꯤꯗꯤ ꯁꯨꯞꯄꯤ ꯄꯤꯔꯛꯇꯦ
ꯅꯪ ꯄꯤꯔꯛꯑꯣ ꯍꯥꯏꯗꯅ ꯀꯃꯥꯏꯅ ꯄꯤꯗꯣꯏꯅꯣ
ꯅꯪ ꯉꯥ ꯐꯥꯕ ꯆꯠꯂꯦ ꯍꯥꯏꯁꯨ ꯍꯥꯏꯗꯅ
ꯑꯩ ꯍꯧꯖꯤꯛ ꯈꯥꯏꯗꯨꯗꯤ
ꯍꯧꯖꯤꯛ ꯍꯥꯏꯕꯒꯤ ꯑꯩ ꯈꯪꯉꯤꯅꯤꯅꯦ ꯅꯍꯥꯟꯈꯩ ꯀꯔꯤꯒꯤ ꯊꯦꯡꯅꯗꯕꯅꯣ ꯅꯍꯪ ꯑꯩ
ꯈꯪ ꯈꯪꯗꯦ ꯏꯁꯣꯔꯅ ꯗꯤꯕꯨ
ꯉꯁꯤꯗꯤ ꯉꯁꯤꯗꯤ ꯈꯪꯕꯤꯔꯦꯕꯀꯣ ꯏꯁꯣꯔꯅ ꯑꯗꯨꯗꯨꯅ ꯉꯁꯤ ꯈꯪꯉꯕꯅꯤꯅ ꯉꯥꯗꯣ ꯍꯣꯔꯦꯟ ꯐꯣꯇꯣ ꯊꯥꯔꯛꯑꯣ ꯑꯣꯗꯔ ꯇꯧꯒꯦ
ꯑꯣ ꯍ
ꯆꯠꯁꯨ ꯆꯠꯂꯝꯗꯧ ꯃꯥꯟꯗꯦ ꯆꯠꯁꯨ ꯆꯠꯂꯝꯗꯧ ꯃꯥꯟꯁꯦ ꯀꯣ ꯌꯦꯡꯕꯅꯤꯅ ꯋꯥꯔꯦ ꯇꯨꯝꯃꯦ ꯀꯥꯏꯅ ꯆꯥꯛꯊꯣꯛꯑꯒ ꯉꯁꯥꯏ ꯇꯨꯝꯅꯤ ꯍꯥꯏꯗꯨꯗꯤ
ꯆꯥꯛꯀꯨꯗꯤ ꯃꯤ ꯂꯣꯏ ꯐꯔꯦ ꯁꯤꯗ ꯏꯃꯥꯟꯅꯕ ꯏꯕꯥꯢꯅꯤ ꯈꯤꯠꯇ ꯉꯥꯏꯔꯦ ꯑꯃꯗꯤ ꯇꯨꯝꯍꯧꯒꯠꯂ ꯃꯥꯗꯤ ꯊꯣꯡꯀ ꯊꯤꯡꯉꯒ ꯇꯨꯝꯃꯦꯕ ꯍꯥꯏꯗꯤ ꯀꯩꯅꯣ ꯇꯨꯝꯕꯒꯤ ꯑꯃꯅꯨꯡꯗ
ꯎꯝ